ꯍꯜꯂꯣ ꯍꯥꯎ
ꯀꯩꯗꯧꯔꯤꯅꯣ
ꯀꯩꯝ ꯇꯧꯗꯤꯌꯦ ꯐꯣꯟ ꯌꯦꯡꯕ ꯐꯣꯟ ꯃꯦꯠꯄ ꯐꯣꯟ ꯌꯦꯡꯕꯅꯦꯕ ꯎꯝ꯫
ꯎꯝ ꯐꯣꯟ ꯌꯥꯝ ꯌꯦꯡꯉꯨꯅꯨ ꯃꯤꯠ ꯁꯣꯛꯆꯅꯤ꯫
ꯃꯤꯠꯂꯣ
ꯎꯝ
ꯁꯣꯛꯍꯟꯈ꯭ꯔꯒꯦ
ꯑꯨꯢꯁ ꯃꯤꯠ ꯁꯣꯛꯑꯗꯤ ꯅꯨꯄꯥꯅ ꯂꯧꯕꯤꯔꯣꯏ ꯃꯃꯤꯠ ꯇꯥꯡꯕꯤꯅꯦꯅ
ꯃꯤꯠ ꯇꯥꯡꯉꯁꯨ ꯂꯧꯒꯦ ꯍꯥꯏꯕ ꯃꯤꯗꯨꯗ ꯑꯣꯏꯅ ꯂꯩꯔꯒꯦ ꯍꯧꯖꯤꯛ
ꯍꯥ-ꯍꯥ꯫ ꯑ ꯑꯗꯨꯅꯤ ꯑꯗꯨꯗꯤ ꯐꯩ ꯐꯩ
ꯈꯪꯗ꯭ꯔꯦꯗ ꯅꯠꯇ꯭ꯔꯥ
ꯎꯝ ꯑꯗꯨꯅ ꯇꯨꯔꯨ ꯂꯞ ꯑꯁ
ꯏꯃꯦꯜꯗ ꯊꯦꯝꯈ꯭ꯔꯣ
ꯎꯝ ꯊꯦꯝꯕ ꯌꯥꯕ ꯊꯦꯡꯒ꯭ꯔꯦꯗ ꯌꯥꯗꯦꯗ ꯃꯥꯏ ꯇꯨꯌꯦꯜꯞ ꯂꯣꯏꯕꯥꯉꯥꯏꯔꯅꯤ ꯑꯩꯅꯥ꯫
ꯑꯣ ꯑꯣ ꯑꯣ ꯑꯣ ꯑꯉꯥꯡꯂꯣ
ꯑꯉꯥꯡ ꯑꯣꯢꯔꯤꯗ
ꯎꯝ
ꯇꯨꯌꯦꯜꯄ ꯂꯣꯏꯕꯥ ꯉꯥꯏꯔꯅꯤ ꯑꯗꯨ ꯃꯥ ꯄꯎ ꯐꯥꯎꯔꯛꯇꯗꯤ
ꯎꯝ
ꯑꯩꯗꯤ ꯃꯥ ꯉꯥꯏꯈꯤꯅꯤ ꯉꯥꯏꯔꯅꯤ ꯉꯥꯏꯔꯅꯤ ꯉꯥꯏꯔꯅꯤ
ꯎꯝ ꯅꯪꯅ ꯃꯥ ꯉꯥꯏꯔꯒ ꯃꯥꯅ ꯑꯁꯣꯝꯗ ꯆꯠꯂꯝꯃꯗꯤ ꯀꯃꯥꯏ ꯇꯧꯅꯤ
ꯆꯠꯂꯝꯃꯒꯅ ꯌꯨꯝ ꯄꯥꯟꯗꯕꯤꯗ ꯂꯩꯇꯥꯔꯦꯗꯅ
ꯏꯁ ꯍꯣꯏ ꯃꯥ ꯍꯣꯏ ꯃꯥ ꯍꯣꯏ ꯃꯥ ꯇ꯭ꯔꯨ ꯂꯞꯅꯤꯅꯦ ꯅꯪꯒꯤꯗꯨꯁꯨ ꯑꯁꯦꯡꯕ ꯅꯨꯡꯁꯤꯕ ꯍꯥꯏꯕꯗꯣ ꯅꯨꯕꯥꯅꯤꯒꯤꯁꯤꯅꯤꯅꯦ
ꯃꯥꯅ ꯈꯪꯕꯤꯗꯕꯅꯤꯅꯦ
ꯍꯣꯏ ꯑꯗꯨꯕꯨꯗꯤ꯫ ꯅꯪꯅ ꯀꯔꯤ ꯇꯧꯔꯨꯔꯒꯦꯕ ꯀꯌꯥꯝ ꯀꯨꯏꯔꯒꯦ ꯄꯥꯎ ꯐꯥꯎꯅꯗꯕ
ꯎꯝ ꯑꯞꯇꯥ ꯑꯃ ꯈꯔ ꯍꯦꯜꯂꯦ ꯉꯔꯥꯡ ꯉꯥꯏꯍꯥꯛꯇꯪꯗꯤ ꯕ꯭ꯂꯣꯛ ꯑꯃꯨꯛ ꯍꯪꯉꯛꯄꯅꯤꯗ ꯃꯥꯏ
ꯅꯪꯒꯤ ꯃꯦꯁꯦꯁ ꯍꯟꯕꯤ
ꯍꯝ
ꯅꯪꯒꯤ ꯃꯦꯁꯦꯁ ꯍꯟꯕꯤꯗ꯭ꯔꯣ
ꯍꯜꯂꯛꯑꯦ ꯑꯗꯨꯕꯨ ꯕ꯭ꯂꯣꯛ ꯑꯃꯨꯛ ꯇꯧꯋ ꯈꯪꯗꯦ ꯃꯥꯏꯁꯤ ꯀꯃꯥꯏꯅ ꯇꯧꯕ꯭ꯔꯣ ꯈꯪꯗꯦ
ꯎꯝ
ꯐꯩꯗ ꯑꯗꯨꯒꯤ ꯋꯥꯕ ꯊꯣꯛꯄ ꯑꯗꯨ ꯃꯔꯥꯏꯅ ꯂꯥꯛꯆꯔꯤꯅꯤꯗ꯫
ꯍꯣꯏ ꯀꯩꯁꯨ ꯈꯜꯂꯨꯅꯨꯗ ꯅꯪꯖꯨ ꯅꯪꯒꯤ ꯇꯧꯅꯤꯡꯉꯥꯏ ꯊꯕꯛ ꯃꯌꯥꯝ ꯂꯩꯗꯣ ꯇꯧꯔꯒ ꯑꯗꯨꯝ ꯂꯩꯌꯣ ꯑꯗꯨꯝ ꯃꯥ ꯍꯥꯏꯗꯤ ꯅꯪ ꯂꯥꯟꯗꯦ ꯈꯪꯉꯗꯤ ꯃꯥꯁꯨ ꯑꯗꯨꯝ ꯍꯟꯖꯔꯛꯆꯅꯤ
ꯎꯝ ꯑꯗꯨꯗꯤ ꯑꯩꯁꯨ ꯑꯗꯨꯝ ꯂꯩꯕꯅꯤ ꯆꯥꯃꯨꯛ ꯊꯦꯝꯕꯁꯨ ꯌꯥꯗ꯭ꯔꯕꯅꯤꯅ ꯀꯔꯤꯒꯤ ꯎꯄꯥꯏ ꯂꯩ
ꯊꯥꯡꯃꯩ ꯀꯥꯏꯕꯁꯦ ꯋꯥꯅꯤ ꯋꯥ ꯆꯦꯁ ꯆꯦꯁ ꯏꯁ ꯏꯁ ꯏꯁ ꯏꯁ
ꯎꯝ
ꯋꯥ ꯉꯥꯡꯕ ꯌꯥꯝ ꯍꯩꯀꯣ
ꯏꯁ ꯀꯥꯏꯗ ꯍꯦꯛ ꯌꯦꯡꯅꯦ ꯑꯩꯕꯨ ꯋꯥ ꯉꯥꯡꯕ ꯍꯩꯇꯦꯍꯦ
ꯀ ꯍꯥꯏꯌꯦ
ꯀꯃꯥꯏꯅ
ꯎꯝ ꯍꯩꯅꯦ
ꯑꯩ ꯑꯩꯗꯤ ꯍꯩꯇꯕꯒꯨꯝ ꯈꯜꯂꯤꯗ
ꯍꯩꯌꯦ ꯍꯩꯌꯦ ꯌꯥꯝ ꯍꯩꯑ ꯅꯪ ꯋꯥ ꯉꯥꯡꯕ
ꯎꯝ ꯈꯪꯗ꯭ꯔꯦ ꯑꯗꯨꯗꯤ
ꯀꯣꯏꯕꯒ ꯆꯠꯇ꯭ꯔꯣ
ꯀꯣꯏꯕ ꯍꯥꯏꯁꯦ ꯅꯍꯥꯟ ꯀꯩꯗꯧꯕ ꯖꯦꯠ ꯒꯥꯔꯗꯦꯟꯗ ꯑꯃ ꯆꯠꯂꯨꯏ ꯑꯉꯥꯡꯈꯣꯏ ꯇꯨꯏꯁꯟ ꯇꯨꯏꯁꯟꯒꯤ ꯑꯉꯥꯡꯁꯤꯡ ꯀꯣꯏꯕ ꯑꯣꯏꯅ ꯑꯩ ꯗ꯭ꯔꯥꯏꯚꯔ ꯑꯣꯏꯅ ꯄꯨꯔꯦ ꯃꯣꯏꯅ
ꯑꯣ ꯑꯣ ꯑꯣ ꯑꯣ ꯅꯪ ꯇꯨꯏꯁꯟ ꯇꯧꯔꯕ꯭ꯔꯣ
ꯇꯧꯗꯦ ꯃꯤꯒꯤꯅꯤꯅ ꯑꯩꯕꯨ ꯗ꯭ꯔꯥꯏꯚꯔ ꯑꯣꯏꯅ ꯄꯨꯔꯤꯕꯃꯣꯏꯅ ꯋꯥꯏꯔꯒ
ꯎꯝ
ꯑꯗꯨꯁꯨ ꯑꯩꯅ ꯑꯃꯨꯛ ꯄꯩꯁꯥ ꯀꯣꯡꯕ
ꯎꯝ
ꯃꯣꯏꯒꯤ ꯗ꯭ꯔꯥꯏꯚꯔ ꯑꯣꯏꯅ ꯆꯠꯂꯦ ꯇꯧꯗ꯭ꯔꯦ ꯍꯧꯖꯤꯛꯇꯤ ꯇꯣꯛꯈ꯭ꯔꯦ ꯑꯩ ꯑꯣꯖꯥ ꯑꯣꯏꯕ ꯄꯥꯝꯗꯦꯅ ꯇꯧꯊꯣꯛꯈ꯭ꯔꯦ
ꯀꯩ ꯑꯣꯏꯕ ꯄꯥꯝꯒꯦ ꯑꯩꯗꯤ ꯑꯣꯖꯥ ꯑꯣꯏꯕ ꯌꯥꯝ ꯄꯥꯝꯃꯦ
ꯑꯩꯗꯦ ꯍꯖꯔꯄꯥꯗꯤꯌꯦ
ꯎꯝꯝ
ꯃꯔꯔꯛꯇ ꯃꯤ ꯂꯩꯕ
ꯑꯩꯒꯤ ꯏꯃꯥꯟꯅꯕꯤꯒ ꯂꯩꯃꯤꯟꯅꯩꯌꯦ
ꯎꯝ ꯃꯥꯅ ꯆ
ꯀ ꯌꯥꯝ ꯀꯟꯅ ꯇꯥꯕ
ꯎꯝ
ꯃꯤ ꯂꯩꯕ ꯃꯥꯟꯕ꯭ꯔꯥ
ꯃꯤ ꯂꯩꯕꯗꯤ ꯃꯥ ꯈꯔ ꯚꯥꯏꯕ꯭ꯔꯦꯠꯅ ꯀꯩꯅꯣꯝ ꯊꯣꯛꯑꯦ
ꯑꯣ
ꯃꯈꯈꯣꯟꯗ ꯉꯁꯥꯏ ꯃꯔꯛ ꯃꯔꯛꯇ ꯉꯥꯡꯕꯒꯤꯁꯨ ꯈꯔ ꯈꯔ ꯇꯥꯡꯉꯦ ꯑꯗꯨ
ꯎꯝ ꯃꯥꯁꯨ ꯋꯥꯔꯤ ꯁꯥꯟꯅꯔꯤꯑ ꯑꯩꯒ ꯃꯥꯟꯅꯩꯌꯦ ꯃꯥꯁꯨ ꯑꯩꯒꯤ ꯑꯩꯒꯤ ꯕꯦꯁ ꯐ꯭ꯔꯦꯦ ꯑꯩꯒꯤ ꯔꯨꯝ ꯄꯨꯟꯕ
ꯎꯝ
ꯃꯥꯁꯇꯔꯁꯨ ꯂꯣꯏꯃꯤꯟꯅꯀꯣ ꯑꯗꯨꯒ ꯆꯞ ꯃꯥꯟꯅꯅꯁꯨ ꯆꯪꯃꯤꯟꯅꯕ ꯄꯤ ꯑꯩꯩꯆ ꯁꯨ ꯑꯗꯨꯗꯒꯤ
ꯎꯝ ꯐꯩꯅꯦ ꯑꯗꯨꯗꯤ
ꯑꯥ ꯍꯧꯖꯤꯛꯄꯨꯗꯤ ꯄꯨꯟꯅ ꯂꯩꯃꯤꯟꯅꯔꯤ ꯈꯔ ꯂꯩꯔꯗꯤ ꯇꯣꯉꯥꯟ ꯇꯣꯉꯥꯟ ꯂꯩꯔꯅꯤ
ꯑꯩꯒꯤ ꯑꯗꯨꯝ ꯄꯨꯟꯅ ꯂꯩꯕꯒꯦꯗꯧꯕꯒꯤꯦ ꯅꯨꯡꯉꯥꯏꯇꯕ꯭ꯔꯣ
ꯁꯤꯜꯂꯦ ꯑꯗꯨ ꯀꯥꯁꯦ ꯃꯤ ꯑꯃꯈꯛꯇꯪꯒꯤ ꯀꯥ ꯑꯣꯏꯌꯦꯕꯀꯣ
ꯑꯃꯅ ꯑꯃꯅ ꯆꯥꯛ ꯊꯣꯡꯕꯒꯤ ꯇꯧꯔꯣ ꯑꯃꯅ ꯅꯣꯏ ꯇꯨꯝꯕꯒꯤ ꯇꯧꯔꯒꯦ
ꯑꯗꯣ ꯀꯩꯒꯨꯝꯕ ꯃꯇꯝꯗꯁꯨ ꯃꯇꯝꯗꯣ ꯑꯩꯅ ꯇꯨꯝꯅꯤꯡꯕ ꯃꯇꯝꯗ ꯃꯥꯅ ꯂꯥꯏꯔꯤꯛ ꯇꯧꯅꯤꯡꯕ ꯑꯗꯒꯤ ꯑꯩꯅ ꯂꯥꯏꯔꯤꯛ ꯇꯧꯅꯤꯡꯕ ꯃꯥꯅ ꯃꯥꯟꯅꯗꯕ ꯃꯇꯥꯡ ꯌꯥꯎꯔꯛꯀꯅꯤꯗꯅ
ꯑꯣ
ꯍꯧꯖꯤꯛꯇꯤ ꯌꯥꯝꯅ ꯊꯕꯛ ꯆꯤꯟꯗ꯭ꯔꯤꯑꯔꯤꯕꯀꯣ
ꯎ
ꯊꯕꯛ ꯌꯥꯝꯅ ꯆꯤꯟꯕ ꯃꯇꯝꯅꯦꯕ ꯑꯗꯨꯗꯒꯤ
ꯎꯝ ꯑꯗꯨꯕꯨꯗꯤ ꯆꯨꯝꯃꯤꯅꯦ ꯑꯃ ꯑꯃꯨ
ꯎꯝ ꯅꯠꯇ꯭ꯔ
ꯃꯇꯥꯡ ꯃꯇꯥꯡ ꯃꯇꯥꯡꯒꯤ ꯑꯃꯨꯛ
ꯑꯩꯈꯣꯏꯁꯨ ꯆꯍꯤꯗꯣ ꯌꯥꯝꯈꯠꯂꯛꯑꯕꯅꯤꯅ ꯄ꯭ꯔꯥꯏꯚꯦꯠꯁꯤꯗꯤ ꯄꯥꯝꯃꯤꯗꯅꯀꯣ
ꯎꯝ
ꯎꯝ ꯑꯗꯨ ꯑꯗꯨꯅꯤ
ꯎꯝ
ꯄꯒꯤ ꯇꯒꯅꯤꯗ
ꯎꯝ ꯂꯩꯗꯤ ꯂꯩꯔꯝꯅꯤꯗ
ꯑꯣ
ꯍꯧꯖꯤꯛ ꯀꯥꯟꯅꯤꯕꯨ
ꯍꯥꯏꯩꯕꯨ ꯅꯣ
ꯎꯝ ꯑꯃꯗꯨ ꯂꯩꯔꯝꯒꯅꯤ ꯍꯥꯏꯕꯅꯤꯗ ꯄ꯭ꯔꯥꯏꯚꯦꯁꯤꯒꯤꯗꯨ
ꯀꯔꯤꯅꯣꯕ ꯑꯃ ꯍꯥꯏꯕꯗꯤ
ꯍꯩꯆ ꯏ ꯑꯥꯔ ꯑꯣ ꯅꯠꯇ꯭ꯔꯒ ꯑꯦꯁ ꯋꯥꯏ
ꯏꯁ ꯌꯥꯝ ꯍꯩ ꯅꯪꯗꯤ ꯋꯥ ꯉꯥꯡꯕ
ꯎꯝ ꯁꯤꯗꯤ ꯃꯁꯥꯒꯤꯅꯤꯅ ꯑꯗꯨꯝ ꯃꯁꯥꯒꯤ ꯆꯤꯟ ꯌꯥꯎꯔꯛꯑꯕꯅꯤꯅ ꯉꯥꯡꯕ ꯇꯥꯕꯅꯦ ꯆꯦ
ꯎꯝ
ꯑꯩꯗꯤ ꯉꯥꯡꯕꯗ ꯕ꯭ꯔꯦꯛꯁꯤ ꯁꯨꯛꯌꯥꯎ ꯌꯥꯎꯗꯕꯅꯦ ꯕ꯭ꯔꯦꯛꯀꯤꯁꯤ ꯅꯥꯟꯊꯔꯦ ꯑꯗꯨ ꯥꯕ꯭ꯔꯦꯛ ꯀꯥꯎꯕꯗ ꯆꯠꯇ꯭ꯔꯦꯟ
ꯑꯩꯁꯨ ꯋꯥ ꯌꯥꯝ ꯉꯥꯡꯉꯤ
ꯑꯩꯗꯤ ꯃꯁꯥꯒꯤ ꯑꯣꯏꯔꯦ ꯑꯗꯨꯝ
ꯎꯝ
ꯑꯁꯦꯡꯕꯗꯗꯤ ꯑꯍꯥꯟꯕꯗꯗꯤ ꯁꯨꯡ ꯄꯥꯛ ꯄꯥꯛ ꯉꯥꯡꯗꯕꯅꯦ ꯑꯩꯗꯤ
ꯉꯥꯡꯉꯨ ꯀꯩꯅꯣ ꯑꯍꯟꯗꯁꯨ ꯑꯍꯟ ꯃꯃꯥꯡꯗꯅ ꯒ꯭ꯌꯥꯟ ꯇꯥꯕ ꯁꯥꯏꯔꯣ
ꯎꯝ ꯑꯍꯥꯟꯕꯒꯤ ꯍꯥꯏꯕ ꯅꯠꯇꯦꯗ ꯑꯩꯅ ꯍꯥꯏꯕꯗꯤ ꯑꯍꯥꯟꯕ ꯎꯅꯕ ꯀꯥꯟꯗꯨꯗ ꯃꯤꯒꯁꯦ ꯄꯥꯛ ꯀꯧꯅꯗꯦ ꯉꯥꯡꯅꯗꯦ ꯍꯥꯏꯕꯅꯤꯗ ꯑꯗꯨꯒ ꯈꯪꯅ ꯈꯪꯅ ꯑꯩꯉꯣꯟꯗ ꯀꯧꯔꯛ ꯇꯕ ꯃꯤꯗꯨꯗꯤ ꯁꯨꯀꯥꯎ ꯍꯦꯛ ꯀꯥꯎꯏꯗꯦ ꯑꯩꯅ
ꯌꯥꯝ ꯁꯥꯊꯤꯀꯣ
ꯑꯃꯔꯛ ꯀꯧꯔꯒ ꯈꯨꯝꯕꯤꯗ꯭ꯔꯗꯤ ꯀꯅꯥꯅ ꯀꯧꯗꯣꯏꯅꯣ ꯏꯀꯥꯏꯌꯦꯕ ꯀꯩꯝꯇ ꯈꯟꯕꯤꯗ꯭ꯔꯗꯤ ꯏꯀꯥꯏꯗ꯭ꯔꯥ
ꯆꯨꯝꯃꯦ ꯑꯗꯨꯁꯨ ꯌꯥꯝ ꯆꯨꯝꯕ ꯋꯥꯅꯤ
ꯑꯗꯤ
ꯅꯪ ꯃꯤ ꯑꯇꯣꯞꯄꯒꯗꯤ ꯋꯥꯔꯤ ꯁꯥꯟꯅꯗ꯭ꯔꯣ
ꯑꯇꯣꯞꯄ ꯍꯥꯏꯁꯤ ꯀꯅꯥꯝ ꯁꯥꯟꯅꯗꯦꯗ ꯑꯩꯗꯤ
ꯀꯩꯒꯤꯅꯣ ꯁꯥꯟꯅꯧ ꯌꯥꯗ꯭ꯔꯣ
ꯈꯪꯗꯦꯗ ꯑꯍꯥꯟꯕ ꯑꯣꯏꯕꯩꯔꯥ
ꯃꯤꯒ ꯋꯥꯔꯤ
ꯑꯩꯗꯤ ꯋꯥꯔꯤ ꯋꯥꯔꯤ ꯁꯥꯟꯅꯕꯁꯨ ꯄꯥꯛꯁꯨ ꯍꯩꯇꯦ
ꯅꯪ ꯋꯥꯔꯤ ꯋꯥ ꯉꯥꯡꯕ ꯌꯥꯝ ꯍꯩꯌꯦꯅ ꯍꯥꯏꯔꯒ ꯑꯩꯅ
ꯑꯩꯁꯨ ꯑꯩꯗꯤ ꯌꯥꯝ ꯄꯥꯛꯄ ꯍꯩꯖꯗꯦ ꯋꯥ ꯉꯥꯡꯕ
ꯑꯩꯕꯨ ꯋꯥ ꯉꯥꯡꯕ ꯍꯩ ꯀꯥꯏꯗꯅ ꯀꯥꯏꯗꯩ ꯍꯩꯔꯤꯅꯣ ꯈꯪꯗꯦ ꯑꯩꯁꯦ ꯍꯥ
ꯑꯩꯗꯤ ꯋꯥ ꯉꯥꯡ ꯍꯩꯕ꯭ꯔꯣ
ꯎꯝ ꯍꯩꯗ ꯋꯥ ꯉꯥꯡꯕꯗꯨꯝ
ꯀꯃꯥꯏꯅ
ꯐꯨꯜ ꯔꯦꯁꯄꯦꯛꯇꯅꯤ ꯉꯥꯡ ꯏꯁꯦ ꯑꯥ ꯍꯥ
ꯑꯩꯔꯥꯕ
ꯑ ꯑꯩꯅ ꯀꯔꯤ ꯍꯥꯏꯁꯤꯔꯥ ꯕ꯭ꯔꯦꯛ ꯌꯥꯎꯗꯕꯤꯗ ꯉꯥꯡꯕ ꯑꯩꯅ ꯑꯃꯨꯛ
ꯅꯪ ꯆꯍꯤ ꯀꯌꯥꯅꯤ ꯍꯥꯏꯅꯣ
ꯑꯗꯤꯊꯣꯏ
ꯎꯝ ꯑꯉꯥꯡꯅꯦ ꯑꯉꯥꯡ
ꯎꯝ ꯑꯉꯥꯡ ꯍꯥꯏꯗꯨꯅꯦ ꯀꯣꯦ ꯑꯦ ꯑ
ꯁꯤ ꯁꯤꯣ
ꯌꯨꯝ ꯂꯩꯔꯁꯨ ꯋꯥꯏ
ꯀꯣꯏꯕꯂꯥꯛꯑꯣ ꯑꯠꯇ
ꯀꯣꯏꯕ ꯂꯥꯛꯅꯤꯡꯉꯥꯏ ꯍꯧꯖꯤꯛꯀꯥꯟꯗꯤ ꯃꯇꯝꯁꯤ ꯏꯁꯪ ꯁꯪꯗꯧꯒꯨꯝ ꯇꯧꯋꯤ ꯂꯧ ꯀꯨꯝꯕꯅꯤꯅ
ꯎꯝ ꯐꯥꯏꯅꯦ ꯂꯧꯒ ꯆꯠꯄ ꯍꯥꯏꯅ ꯑꯁ ꯑꯩꯗꯤ ꯂꯧ ꯆꯠꯇꯕ ꯀꯨꯏꯔꯦ ꯆꯍꯤ ꯇ
ꯈꯣꯏꯗꯤ
ꯇꯔꯦꯠ ꯍꯦ
ꯑꯈꯣꯏꯗꯤ ꯎꯄꯥꯏ ꯂꯩꯇꯦ ꯎꯝ ꯑꯩꯈꯣꯏꯅ ꯆꯠꯇ꯭ꯔꯗꯤ ꯀꯅꯥꯅ ꯁꯨꯕꯤꯅꯤ꯫
ꯎꯝ ꯅꯪꯅ ꯑꯍꯟꯅꯦ ꯍꯥꯏꯕ ꯅꯠꯇ꯭ꯔꯣ ꯅꯣꯏꯒꯤ
ꯎ ꯑꯩꯅ ꯑꯍꯟꯅꯦ
ꯎꯝ ꯐꯩꯏ ꯀꯥꯟꯅꯍꯣꯠꯅꯧ
ꯑꯁ ꯒꯥꯔꯤꯁꯤꯁꯨ ꯃꯈꯣꯟ ꯌꯥꯝ ꯊꯣꯛꯈ꯭ꯔꯦ ꯀ꯭ꯔꯦꯒ꯭ꯔꯥ ꯀ꯭ꯔꯦꯒ꯭ꯔꯥ
ꯎꯝ ꯎꯝ
ꯏꯁ ꯏꯁꯥꯖꯦ ꯈꯔ ꯐꯒꯠꯂꯛꯄꯩꯔꯀꯩꯅꯣ꯫ ꯎꯋꯦꯠꯁꯦ ꯈꯔ ꯂꯨꯝꯕ ꯃꯥꯟꯂꯦ
ꯋꯦꯠ ꯀꯌꯥꯂꯨꯝꯒꯦꯅꯦ
ꯏꯁ ꯑꯩ ꯍꯟꯗꯗꯤ ꯁꯚꯦꯟꯇꯤ ꯌꯧꯔꯕꯅꯤ
ꯏꯃꯩ